ꯇꯥꯔꯕ ꯈꯅꯥꯒꯥ ꯅꯨꯡꯉꯥꯏꯇꯦꯗꯥ ꯂꯣꯛ ꯇꯧꯗꯣꯏꯔꯥ ꯈꯪꯗꯦ
ꯇꯧꯗꯔꯤ ꯑꯦ ꯀꯁꯇꯃꯔ ꯑꯁ ꯚꯣꯏꯁꯅꯦ ꯚꯣꯏꯁꯁꯤꯗꯤ ꯇꯥ ꯀꯥꯁꯇꯃꯔ ꯑꯃꯥ ꯇꯦꯛꯁ ꯊꯥꯔꯛꯄ ꯇꯝꯃꯣ
ꯎꯝ
ꯑ ꯍꯥꯏꯗꯤ ꯑꯌꯨꯛꯀꯤ ꯉꯥꯏꯍꯥꯛꯀꯤ ꯃꯥꯟꯕ꯭ꯔꯥ ꯅꯠꯇ꯭ꯔꯒꯅ ꯇꯨꯝꯕ ꯊꯦꯡꯕꯩ ꯃꯥꯟꯕ꯭ꯔꯥ ꯅꯠꯇ꯭ꯔꯒꯅ ꯑꯦꯔꯨꯖꯒꯟꯕꯩꯒꯤ ꯃꯥꯟꯕ꯭ꯔꯥ
ꯈꯪꯗꯦꯗꯥ ꯁꯨꯝ ꯈꯅꯥꯎ ꯅꯨꯡꯉꯥꯏꯇꯕ ꯇꯥꯏꯞ ꯇꯧꯏ
ꯑꯩꯁꯨ ꯉꯁꯥꯏ
ꯎꯝ
ꯇꯥꯕ꯭ꯔꯣ ꯑꯗꯣ ꯑꯩꯁꯨ ꯉꯁꯥꯏ ꯅꯨꯡꯉꯥꯏꯇꯦ ꯍꯥꯏꯗꯣ ꯍꯥꯏꯗꯤ ꯑ ꯑꯩꯒꯤꯅ ꯑꯌꯨꯛ ꯑꯌꯨꯛꯀꯤ ꯇꯨꯝꯕꯥ ꯍꯧꯒꯠꯂꯛ ꯇꯨꯝꯕꯥ ꯍꯧꯒꯠꯂꯛꯄꯥ ꯈꯨꯗꯤꯡꯒꯤ ꯅꯕꯤꯅꯦꯕ ꯇꯥꯔꯤꯁꯦ ꯉꯥꯏꯍꯛ ꯂꯩꯔꯥ ꯑꯗꯨꯝ ꯐꯗꯣꯏꯅꯦꯕ
ꯑꯝ
ꯀꯨꯏꯅ ꯅꯥꯔꯒꯗꯤ ꯑꯗꯨꯝ ꯂꯣꯛ ꯑꯣꯟꯈꯤꯗꯣꯏꯅꯦꯕ ꯑꯩꯒꯤ
ꯎꯝ
ꯑꯗꯨꯃꯥꯏꯅ ꯇꯧꯕ ꯑꯗꯣ ꯉꯁꯥꯏꯒꯤ ꯋꯥꯔꯤꯗꯣ ꯍꯥꯏꯗꯤ ꯑ ꯂꯩꯔꯦ ꯈꯜꯂꯣ ꯇꯥꯃꯣꯅ ꯑꯃ ꯑꯗꯣ ꯑꯩꯅ ꯑꯃꯨꯛ ꯄꯛꯇꯕꯤꯗ ꯇꯧꯔꯝꯃꯗꯤ ꯀꯃꯥꯏ ꯇꯧ ꯇꯥꯔꯦ
ꯎꯝ ꯍꯂꯣ
ꯏꯁ ꯑꯗꯣ ꯉꯥꯏꯈꯣꯅꯦ
ꯌꯥꯏꯌꯦ ꯑꯩꯕꯨꯗꯤ ꯑꯥ ꯑꯗꯣ ꯖꯤꯟ ꯑꯃ ꯂꯩꯔꯦ ꯖꯣꯒꯔ ꯑꯃ ꯂꯩꯔꯦ ꯑꯇꯩ ꯃꯃꯤꯡ ꯈꯪꯕ ꯂꯩꯕ꯭ꯔꯥ
ꯎꯝ ꯑꯇꯩ ꯑꯗꯨꯝ ꯑꯩꯅ ꯍꯥꯏꯕꯗꯣ ꯅꯨꯄꯤꯅꯁꯨ ꯁꯦꯠꯄ ꯌꯥꯏ ꯍꯥꯏꯕ ꯖꯤꯜ ꯃꯀꯛꯇꯣ
ꯎꯝ
ꯈꯨꯒꯤ ꯃꯈꯥ ꯑꯣꯏꯗꯣꯏꯅꯦꯕ ꯑꯗꯨꯗꯣ ꯅꯣꯏꯅ ꯁꯦꯠꯄꯁꯨ ꯌꯥꯏꯌꯦꯕ ꯑꯗꯨꯗꯣ ꯑꯗꯨ ꯂꯩꯔꯁꯨ ꯌꯥꯏꯌꯦ ꯑꯗꯨꯗꯣ ꯈꯪꯗꯦ ꯑꯩ ꯃꯃꯤꯡꯗꯨ ꯖꯦꯅ ꯍꯧꯕ ꯑꯃꯅ ꯅꯍꯥꯟ ꯍꯥꯏꯈꯤꯕꯅꯦꯕ ꯏꯇꯩꯅ ꯑꯗꯨꯣ ꯃꯃꯤꯡꯗꯨꯣ ꯀꯥꯎꯔꯦ
ꯎꯝ ꯑꯗꯣ ꯀꯩ ꯍꯥꯏꯇꯥꯔꯦ ꯑꯃ ꯄꯣꯛꯀꯦꯠ ꯃꯌꯥꯝ ꯄꯥꯟꯕꯗꯣ ꯀꯩꯅꯣꯝ ꯍꯥꯏꯗꯥꯏꯅꯦ
ꯄꯣꯀꯦꯠ ꯃꯌꯥꯝ ꯄꯥꯟꯕ
ꯑ ꯃꯣꯏ ꯁꯪꯀꯔꯅꯥꯒ ꯍꯦꯛ ꯎꯞ ꯍꯥ
ꯀꯩꯗꯧꯒꯦ ꯍꯥꯏꯅꯣ ꯄꯣꯀꯦꯠ ꯃꯌꯥꯝ ꯄꯥꯜꯂꯒ
ꯅꯠꯇꯦ ꯑꯗꯨꯗꯣ ꯀꯩ ꯃꯃꯤꯡꯅꯣꯝ ꯀꯧꯗꯥꯏꯅꯦ ꯍꯥꯏ
ꯈꯪꯗꯦꯗ ꯀꯩ ꯃꯃꯤꯡ ꯀꯧꯕꯅꯣ ꯑꯌꯣ
ꯑꯗꯨꯒꯨꯝꯕꯗꯣ ꯍꯥꯏꯗꯤ ꯂꯩꯗꯅ ꯆꯞ ꯆꯥꯟꯅꯗꯧꯕꯗꯣ ꯑꯩ ꯖꯤꯟ ꯉꯥꯛꯇ ꯉꯥꯏꯁꯤꯜꯂꯦ
ꯑꯗꯣ ꯅꯁꯥꯗꯣ ꯆꯠꯂꯣ ꯌꯦꯡꯉꯣ ꯅꯪ ꯆꯥꯅꯕ ꯆꯥꯅꯗꯕꯗꯣ ꯑꯩ ꯈꯟꯒꯦ ꯑꯗꯣ ꯑꯩꯉꯣꯟꯗ ꯚꯗꯤꯑꯣ ꯀꯣꯜ ꯇꯣꯛꯗꯨꯗꯗꯤ ꯌꯥꯅꯤꯗꯅ ꯍꯥꯏꯗꯤ ꯅꯪꯅ ꯇꯧꯕꯅꯤꯅ
ꯑꯩꯅ ꯇꯧꯕ ꯌꯥꯅꯤꯡꯑꯦ ꯑꯪꯗꯤ ꯌꯥꯕ꯭ꯔꯥ ꯑꯗꯨ ꯈꯣꯠꯄ꯭ꯔꯥ ꯑꯗꯨꯃꯥꯏꯅ ꯑꯗꯨꯝ ꯍꯥꯏꯒꯦꯀꯣ
ꯎꯝ ꯊꯥꯖꯜꯂꯑꯅꯦ
ꯑꯗꯨꯒ ꯑꯩꯈꯣꯏ ꯃꯩ ꯁꯤꯜꯂꯒꯦ ꯑꯗꯨꯝ ꯌꯥꯝ ꯅꯛꯅ ꯍꯥꯏꯗꯤ ꯑꯗꯨꯝ ꯚꯤꯗꯤꯑꯣ ꯀꯣꯜꯅꯤꯅ ꯂꯥꯎꯠ ꯊꯥꯔ ꯑꯣꯇꯣꯗ ꯑꯗꯨꯝ ꯊꯥꯗꯧꯔꯕꯅꯤꯅ ꯑꯗꯨꯝ ꯌꯥꯏꯑꯦꯗꯅ
ꯎꯝ ꯎ ꯃꯤ ꯁꯤꯕ ꯌꯥꯎꯅꯤꯀꯣ
ꯑꯦ ꯁꯤꯒꯤ ꯊ꯭ꯔꯨꯗꯩ ꯂꯥꯛꯄꯅꯦ ꯑꯩ ꯁꯤ ꯀꯅꯥ ꯃꯒꯦꯒ ꯇꯧꯔꯕꯀꯣ
ꯎꯝ ꯎꯝ ꯆꯜꯂꯨꯔꯅꯣ ꯇꯣꯛꯑꯣ ꯑꯗꯨꯗꯤ
ꯑꯦ ꯐꯥꯒꯤ ꯇꯧꯔꯤꯅꯦ ꯇꯝꯃꯣ ꯑꯗꯨꯒ ꯑ ꯑꯇꯩꯁꯤꯡꯁꯤꯅ ꯐꯖꯕ ꯑꯗꯨꯝ ꯌꯥꯎꯕ꯭ꯔꯣ
ꯑ ꯆꯄꯜ ꯅꯪꯅ ꯇꯣꯡꯡꯕꯗꯣ ꯅꯪꯅ ꯑꯃ
ꯑꯉꯧꯕꯗꯣ
ꯅꯠꯇꯅꯦ ꯆꯄꯜ ꯑꯃ ꯅꯪ ꯀꯩꯅꯣꯗꯣ
ꯑꯃꯨꯕ ꯑꯃ ꯑꯩꯅ ꯌꯨꯝꯗꯥ ꯑꯨꯞꯅꯕꯗꯨꯔꯣ
ꯑ ꯑꯗꯨꯒꯨꯝꯕꯗ ꯑꯣꯔꯤꯒ ꯌꯥꯎꯕꯅꯦꯕ ꯑꯣꯔꯤ ꯍꯥꯏꯁꯦ ꯐꯥꯔꯁ ꯀꯣꯄꯤ ꯔꯛ ꯈꯪꯗꯦꯕꯀꯣ ꯌꯥꯎꯕꯅꯦ ꯑꯗꯨꯣ ꯌꯦꯡꯉꯣ ꯀ꯭ꯔꯣꯛꯁꯨ ꯌꯥꯎꯕꯅꯦ ꯑꯃ ꯑꯣꯔꯤ ꯐꯥꯔꯁ ꯀꯣꯄꯤꯗ ꯎꯝ ꯄ ꯀꯌꯥꯅꯣ ꯆꯅꯤꯄꯥꯟꯔ ꯀꯅꯤꯅꯣ ꯄꯤ ꯍꯥꯏꯕꯅꯦ
ꯎꯝ ꯑꯗꯣ ꯇꯃꯣ ꯍꯗꯗꯤ ꯆꯧꯉꯥ
ꯆꯂꯣꯍꯥꯏ ꯎꯝ ꯑꯩꯈꯣꯏ ꯇꯥꯃꯣ ꯄꯣꯛ ꯆꯥꯎꯅ ꯂꯧꯕꯐꯧ ꯆꯅꯤꯄꯥꯟ ꯂꯧꯍꯧꯋꯦ
ꯎꯝ ꯑꯗꯨꯗꯤ ꯑꯇꯣꯞꯄꯗ ꯋꯥꯡꯅ ꯌꯣꯜꯂꯝꯅꯤꯅꯦ
ꯎ ꯈꯪꯗꯦ ꯑꯗꯨꯗꯤ ꯑꯗꯨꯃꯥꯏꯅ ꯂꯧꯋꯦ ꯍꯥꯏꯕꯅꯦꯕ ꯑꯩꯁꯨ ꯑꯗꯨ ꯗꯝ ꯂꯥꯏꯗꯣꯏꯅꯤ
ꯎꯝ ꯑꯗꯨ ꯑꯗꯨꯃꯥꯏꯅ
ꯎꯝ ꯑꯦꯝ ꯌꯨꯗ ꯇꯣꯡꯅꯕ
ꯑꯩꯁꯤꯅꯦ ꯈꯜꯂꯤ ꯃꯣꯢ ꯌꯨꯝꯗ ꯇꯣꯡꯕꯩ ꯑꯃꯈꯛꯇꯪ ꯌꯥꯎꯕꯗꯨꯗꯤ ꯅꯨꯡꯉꯥꯏꯇꯦ ꯁꯨꯝ ꯀ꯭ꯔꯣꯛꯁꯅ ꯐꯩꯌꯦꯕ
ꯎꯝ ꯑꯗꯨ ꯑꯣꯔꯤ ꯍꯥꯏꯗꯤ ꯎꯝ ꯑꯥꯗꯗꯤ ꯆꯦ ꯉꯥꯟꯊꯣꯏꯅ ꯍꯥꯏꯕꯗ ꯀ꯭ꯔꯣꯛꯁꯦ ꯇꯣꯡꯗꯤ ꯇꯣꯡꯅꯩ ꯍꯥꯏꯕꯀꯣ ꯑꯗꯨꯃꯥꯏꯅ ꯎꯔꯤꯒꯨꯝꯕ ꯐꯥꯔꯁ ꯀꯣꯄꯤꯒꯨꯝꯕꯗ ꯇꯣꯡꯅꯩ ꯍꯥꯏꯕ ꯑꯃ ꯀꯩꯅꯣ ꯑꯩꯈꯣꯏ ꯕꯖꯥꯔꯗ ꯀꯩꯗ ꯌꯣꯟꯕꯗꯨꯗꯤ ꯇꯣꯡꯅꯗꯦ ꯍꯥꯏꯌꯦꯕꯀꯣ ꯑꯗꯨꯗꯒꯤ ꯃꯥꯖꯨ ꯑꯗꯨꯃꯥꯏꯅ ꯑꯗꯨꯒꯤ ꯈꯜꯂꯒ ꯃꯥꯁꯨ ꯑꯃ ꯂꯩꯈꯤꯕꯀꯣ ꯅꯍꯥꯃꯣꯛ ꯀ꯭ꯔꯤꯝ ꯖꯨꯃꯥ
ꯎꯝ
ꯑꯗꯨꯒ ꯃꯥꯁꯨ ꯇꯣꯡꯅꯩꯑꯌꯦꯕꯀꯣ ꯑꯗꯨꯗꯩ ꯑꯩꯁꯨ ꯇꯨꯗꫭ ꯑꯃ ꯂꯩꯒꯦ ꯇꯧꯕ ꯍꯥꯏꯗꯤ ꯁꯨꯝ ꯈꯨꯎꯛ ꯇꯣꯡꯅꯩꯕꯗꯨ ꯏꯁꯥ ꯋꯥꯅꯤꯗꯅ ꯁꯥꯁꯨ ꯁꯥꯅꯤꯗꯅ ꯑꯗꯨꯗꯨꯅ ꯑꯥꯗ ꯍꯤꯜꯁ ꯇꯣꯡꯕꯖꯨ ꯑꯣꯖꯥꯅꯁꯨ ꯉꯥꯡꯉꯦ ꯍꯥꯏ ꯇꯣꯡꯁꯨ ꯇꯣꯡꯅꯗꯦ ꯍꯥꯏꯕꯀꯣ
ꯎꯝ
ꯍꯤꯜꯁ ꯉꯥꯛꯇ ꯂꯩ ꯈꯃꯨꯛ ꯂꯩꯗꯤ ꯂꯩ ꯑꯗꯨ ꯐꯖꯗ꯭ꯔꯦ ꯑꯔꯤꯕ ꯑꯣꯏꯔꯦ
ꯏꯁ ꯑꯩꯗꯤ ꯑꯗꯨ ꯑꯗꯥ ꯈꯪꯗꯦ ꯑꯩꯒꯤꯗꯤ ꯑꯗꯨꯝ ꯑꯩꯒ ꯆꯥꯟꯅꯔꯗꯤ ꯌꯥꯔ ꯑꯩꯗꯤ ꯑꯗꯨ ꯈꯪꯗꯦ ꯍꯣꯡꯉꯒ ꯂꯩꯗꫭꯏꯅꯦꯕꯀꯣ
ꯎꯝ
ꯑꯗꯨꯒ‌ ꯑꫭꯖꯥꯅ ꯆꯩꯕ ꯍꯥꯏꯁꯦ ꯑꯩꯈꯣꯏꯒꯤ ꯁꯤꯒꯤ ꯑ ꯎꯝ ꯁꯤꯗ ꯑꯃ ꯇꯝ ꯂꯣꯏꯔꯦꯅ ꯆꯍꯤ ꯑꯅꯤ ꯅꯠꯇ꯭ꯔꯒꯅ ꯍꯥꯏꯔꯛꯑꯣ
ꯌꯥꯔꯦ ꯍꯣꯔꯥꯡ ꯀꯣꯟꯅ ꯍꯥꯏꯔꯒꯦ ꯁꯤꯃꯗꯤ
ꯑ ꯆꯍꯤ ꯑꯅꯤ ꯅꯠꯇ꯭ꯔꯒ ꯑꯃ ꯇꯝ ꯂꯣꯏꯔꯦꯗꯅ
ꯎꯝ
ꯑꯗꯨꯗꯨꯒ ꯑꯇꯣꯞꯄ ꯗꯤꯄꯥꯔꯠꯃꯦꯟꯗ ꯑꯃ ꯑꯃ ꯑꯃꯨꯛ ꯇꯝꯕꯁꯨ ꯌꯥꯏ ꯍꯥꯏꯕꯀꯣ ꯐꯖꯅꯗꯤ ꯉꯥꯡꯅꯗꯦ ꯍꯥꯏꯕ
ꯎꯝ
ꯍꯥꯏꯗꯤ ꯃꯣꯏꯅ ꯇꯝꯃꯤꯖꯦ ꯐꯖ ꯉꯥꯡꯅꯗꯦ ꯍꯥꯏꯖꯤꯅ ꯚꯣꯠꯇꯣ ꯑꯃꯨꯛꯀ ꯂꯦꯞꯅꯤꯡꯉꯒꯤ ꯂꯥꯏꯔꯤꯛ ꯇꯝꯅꯤꯡꯕꯩ ꯅꯠꯇꯕ ꯚꯣꯠ ꯂꯦꯞꯅꯤꯡꯕꯒꯤ ꯄꯩꯁꯥꯗꯣ ꯑꯗꯨꯝ ꯂꯥꯛꯄ ꯄꯥꯝꯕꯒꯤ ꯈꯣꯠꯄꯒꯤ ꯑꯗꯨꯨꯃꯥꯏꯅ ꯑꯣꯖꯥꯅꯁꯨ ꯐꯖꯅ ꯉꯥꯡꯗꯦ ꯑꯗꯩ ꯁꯥꯇ꯭ꯔ ꯑꯩꯈꯣꯏ ꯃꯁꯦꯅꯁꯨ ꯉꯥꯡꯅꯗꯦ ꯈꯣꯠꯇꯦ ꯍꯥꯏꯌꯦꯕꯀꯣ ꯑꯩꯅ ꯑꯃ ꯍꯥꯏꯕ ꯃꯣꯏꯒꯤ ꯁꯦꯅꯤꯌꯔꯅꯤ ꯍꯥꯏꯕꯗꯣ ꯑꯗꯨꯗꯣ ꯃꯥꯁꯨ ꯁꯨꯃꯥꯏꯅ ꯑꯃꯨꯛ ꯇꯝꯕ ꯃꯥꯜꯂꯤꯕ ꯉꯁꯥꯏ ꯃꯣꯏꯒꯤ ꯑꯩꯈꯣꯏ ꯂꯩꯔꯛꯀꯤ ꯏꯕꯥꯏ ꯍꯥꯏꯗꯣ ꯑꯗꯨꯗꯨꯅ ꯉꯔꯥꯡ ꯍꯥꯏꯔꯝꯕꯅꯦꯕ
ꯎꯝ
ꯑꯗꯒꯤ ꯑꯦꯁ ꯁꯤ ꯏꯟꯀꯝꯁꯦ ꯑꯣꯞꯁꯟꯅꯦꯜꯅꯦ ꯍꯥꯏꯗꯅ ꯄꯤ ꯁꯤꯜꯂꯁꯨ ꯌꯥꯕ ꯄꯤꯁꯤꯟꯗ꯭ꯔꯁꯨ ꯌꯥꯕ
ꯑꯪ ꯑꯗꯣ ꯑꯩꯗꯤ ꯈꯜꯂꯛꯅꯕ ꯄꯤꯁꯟꯒꯅꯤ
ꯑ ꯍꯥꯏꯗꯤ ꯑꯗꯨꯗꯣ ꯀꯩꯝꯇ ꯌꯥꯎꯗꯕꯤ ꯄꯤꯁꯤꯟꯈꯗꯤ ꯑꯩꯈꯣꯏꯁꯦ ꯑꯥ ꯖꯦꯅꯦꯔꯦꯜ ꯑꯣ ꯕꯤ ꯁꯤꯗ ꯃꯊꯟꯇ ꯑꯣꯜꯂꯛꯈꯤꯕꯖꯨ ꯌꯥꯏ ꯍꯥꯏ ꯃꯣꯏ ꯑꯄꯥꯝꯕ
ꯎꯝ
ꯑꯗꯒꯤ ꯏꯟꯀꯝ ꯌꯥꯎꯕꯗꯨꯅ ꯃꯣꯏ ꯄꯩꯁꯥ ꯇꯥꯕꯗꯣ ꯑꯗꯨ ꯇꯧꯔꯝꯗꯧꯕ ꯃꯥꯜꯂꯤ ꯈꯣꯠꯂꯤ ꯑꯗꯨꯝ ꯂꯣꯏꯅ ꯁꯨꯅ ꯑꯗꯨ ꯑꯅꯤꯗꯨꯗꯤ ꯑꯗꯨꯝ ꯍꯥꯞꯄꯣ ꯈꯣꯠꯂꯣ ꯃꯥꯁꯨ ꯍꯥꯏꯗꯤ ꯍꯥꯏꯔꯝꯃꯦꯕꯀꯣ
ꯎꯝ ꯍꯥꯞꯇꯣꯏꯅꯦ ꯍꯣꯔꯦꯟ ꯔꯤꯅꯤꯎ ꯇꯧꯔꯨꯔꯅꯤ
ꯎꯝ ꯑꯗꯒꯤ ꯍꯣꯁꯇꯦꯜꯒꯤꯗꯤ ꯀ꯭ꯌꯝ ꯈꯟꯂꯨꯅꯣꯖꯦ ꯚꯣꯠ ꯂꯦꯞꯄ ꯃꯌꯥꯝ ꯂꯩ ꯁꯤꯗꯤ ꯑꯃ ꯂꯩ ꯁꯤꯗꯤ ꯑ ꯅꯣꯏꯒꯤ ꯑꯗꯨꯒꯤ ꯕ꯭ꯔꯣ ꯑꯃ ꯑꯗꯨꯒꯤ ꯍꯧꯖꯤꯛꯀꯤ ꯍꯥꯏꯕꯗꯣ
ꯎꯝ
ꯃꯥꯁꯨ ꯂꯩꯔꯤ ꯈꯣꯠꯂꯤ ꯑꯁ ꯃꯤꯒꯤ ꯃꯤ ꯉꯥꯛꯇꯅꯦ ꯑꯩꯅꯁꯨ ꯑꯗꯨꯝ ꯇꯧꯒꯦ ꯈꯣꯠꯀꯦꯗ ꯑꯗꯨꯝ ꯍꯥꯏꯔꯒ ꯑꯗꯨꯝ ꯊꯃꯦ
ꯎꯝ
ꯀꯣꯟꯅ ꯑꯁꯤꯒꯤ ꯐꯣꯝ ꯊꯥꯖꯤꯟꯕ ꯂꯣꯏꯔꯒ ꯑꯗꯨꯒꯤ ꯍꯣꯁꯇꯦꯜꯒꯤꯖꯨ ꯑꯃꯨꯛ ꯐꯣꯝ ꯑꯃꯨꯛ ꯂꯥꯛꯈꯤꯅꯤ ꯍꯥꯏꯌꯦꯕꯀꯣ
ꯎꯝ
ꯑꯗꯨ ꯑꯗꯨꯃꯥꯏꯅ ꯇꯧꯕ
ꯍꯣꯏ
ꯑꯗꯣ ꯅꯣꯡ ꯅꯤꯅꯤꯗꯤ ꯑꯗꯨꯝ ꯆꯪꯉꯅꯤ ꯇꯥꯃꯣ ꯍꯣꯏꯅ ꯚꯤ ꯑꯥꯏ ꯄꯤꯅꯤꯅ ꯈꯔ ꯉꯟꯅ ꯂꯥꯛꯑꯁꯨ ꯅꯠꯇ꯭ꯔꯥ
ꯎꯝ ꯀꯗꯥꯏ ꯕꯤꯌꯥꯏꯄꯤ
ꯑꯦ ꯅꯠꯇ꯭ꯔꯣ ꯑꯦꯄ꯭ꯂꯤꯀꯦꯁꯟ ꯅꯝꯕꯔꯗꯨꯗ ꯍꯥꯏꯔꯣ ꯑꯗꯨꯝ ꯇꯧꯔꯛꯑꯒꯦ ꯍꯥꯏꯗꯣ ꯚꯤ ꯑꯥꯏ ꯄꯤ ꯅꯠꯇ꯭ꯔꯣ
ꯅꯠꯇꯦ
ꯑꯗꯨꯗꯤ ꯀꯩ ꯇꯥꯔꯦ ꯑꯩꯈꯣꯏꯅ ꯀꯩ ꯑꯣꯏꯗꯣꯏꯕ
ꯎꯝ
ꯑꯥ ꯑꯗꯣ ꯑꯩꯅ ꯈꯜꯂꯤꯁꯦ ꯑꯩꯈꯣꯏꯁꯤ ꯁꯦꯃꯤꯁꯇꯔ ꯀꯌꯥ ꯑꯩꯈꯣꯏ ꯑꯦꯛꯖꯥꯝ ꯍꯥꯏꯗꯣꯛꯈ꯭ꯔꯒꯦ ꯁꯤꯅꯤ
ꯎꯝ ꯀꯩꯅꯣꯐꯥꯎ ꯍꯥꯏꯗꯣꯛꯈ꯭ꯔ ꯃꯥꯜꯂꯦ ꯐꯣꯔꯕꯧ
ꯑꯥ ꯑꯗꯣ ꯑꯃꯗꯤ ꯂꯣꯀꯔꯗ ꯊꯥꯔꯐꯥꯎꯇꯪ ꯌꯥꯎꯕꯅꯦꯕꯀꯣ
ꯈꯪꯗꯦ ꯗꯤꯖꯤꯂꯣꯀꯔꯒ ꯁꯨꯛꯆꯪ ꯆꯪꯗꯦꯗ
ꯅꯍꯥꯟ ꯆꯪꯉꯗꯥꯏꯅ ꯌꯦꯡꯕꯗꯣ ꯑꯩꯅ ꯑꯗꯨꯒꯤ ꯋꯥꯔꯤ ꯂꯤꯈ꯭ꯔꯕ ꯗꯤꯖꯤ ꯂꯣꯀꯔꯒꯤꯒ ꯑꯗꯒꯤ ꯑꯗꯨꯒꯤ ꯃꯣꯏꯒꯤ
ꯐꯔꯣ ꯐꯣꯔ ꯍꯩꯗꯣꯛꯄꯤ ꯑꯗꯨꯒꯤ ꯃꯑꯣꯡꯗꯨꯒ ꯃꯥꯟꯅꯗꯦ ꯍꯥꯏꯕꯗꯣ
ꯍꯥꯏꯐꯦꯠ ꯍꯥꯏꯈꯤꯒꯨꯝꯗꯤ ꯇꯧꯕꯅꯦ
ꯑꯥ ꯍꯥꯏꯗꯤ ꯑꯥ ꯑꯗꯨꯒꯤ ꯑꯗꯨꯃꯥꯏꯅ ꯍꯥꯏꯗꯣꯛꯄꯒꯤ ꯐꯣꯔ ꯐꯥꯎ ꯍꯥꯏꯗꯣꯛꯄꯒꯤꯗꯨꯗ ꯑꯥ ꯕꯦꯛ ꯂꯥꯛꯑꯗ꯭ꯔꯥ ꯗꯤꯖꯤꯂꯣꯀꯔꯗꯗꯤ ꯑꯩꯁꯦ ꯕꯦꯒ ꯂꯩꯇꯦꯕꯀꯣ
ꯎꯝ
ꯑꯗꯨꯒ ꯑꯩꯅ ꯊꯥꯈꯤꯕꯗꯣ ꯑꯩꯈꯣꯏꯒꯤ ꯑꯃꯨꯛ ꯚꯣꯂꯦꯞꯄ ꯑꯗꯨꯒꯤ ꯑꯃ ꯃꯨꯊꯤꯗꯣ ꯑꯗꯨꯒ ꯑꯃꯨꯛ ꯍꯪꯕꯗꯨꯗꯅ ꯑꯦꯛꯖꯥꯝ ꯑꯩꯅ ꯊꯥꯈꯤꯕꯗ ꯑꯦꯖꯥꯝ ꯍꯥꯏꯗꯣꯛꯇ꯭ꯔꯤ ꯍꯥꯏꯌꯦꯕꯀꯣ
ꯎꯝ
ꯍꯥꯏꯗꯣꯛ ꯑꯗꯤ ꯑꯗꯨꯝ ꯗꯤꯖꯤꯂꯣꯀꯔꯗ ꯈꯪꯒꯗ꯭ꯔ ꯍꯥꯏꯕꯗ ꯈꯪꯉꯣꯏ ꯈꯣꯠꯂꯣꯏ ꯇꯣꯉꯥꯟꯕ ꯑꯩꯈꯣꯏꯒꯤ ꯌꯦꯡꯕꯗꯣ ꯑꯗꯨꯗ ꯌꯥꯎꯔꯛꯇꯣꯏꯅꯤ ꯈꯣꯠꯇꯣꯏꯅꯤ ꯑꯗꯨꯒ ꯃꯥꯔꯛꯁꯤꯁꯨ ꯂꯥꯛꯇꯣꯏꯅꯦ ꯍꯥꯏꯕ ꯑꯗꯨ ꯑꯗꯨꯃꯥꯏꯅ ꯍꯥꯏꯔꯦ ꯑꯗꯣ ꯍꯥꯏꯗꯣꯛꯇꯔꯤ ꯍꯥꯏꯔꯦ ꯑꯗꯒꯤ ꯁꯥꯔꯀꯦꯟꯗ ꯑꯃꯨꯛ ꯍꯪꯉꯦ ꯑꯗꯣ ꯒ꯭ꯔꯦꯗ ꯁꯤꯗ ꯑꯣꯏ ꯂꯩꯔꯝꯃꯦꯕꯀꯣ ꯐꯤꯖꯤꯛꯁꯇ ꯁꯤ ꯍꯥꯏꯌꯦꯕꯀꯣ
ꯎꯝ
ꯑꯗꯨꯗ ꯁꯤꯖꯦ ꯐꯦꯜꯂ ꯈꯣꯠꯂ ꯑꯗꯨꯃꯥꯏ ꯆꯦꯗꯨꯗꯖꯨ ꯍꯪꯉꯦ ꯑꯗꯒꯤ ꯃꯣꯏꯒꯤ
ꯗꯤꯅꯦ ꯐꯦꯜ ꯑꯣꯏꯕꯗꯤ
ꯑꯥ ꯑꯗꯒꯤ ꯁꯥꯔꯀꯦꯗꯁꯨ ꯍꯪꯉꯦ ꯑꯗꯨ ꯑꯣꯏꯗꯦ ꯁꯤ ꯄꯥꯁꯅꯤ ꯈꯣꯠꯅꯤ ꯑꯗꯨꯝ ꯐꯣꯝ ꯊꯥꯖꯤꯟꯕꯩ ꯑꯦ ꯑꯃꯗꯨꯗꯅ ꯕꯦꯛ ꯂꯥꯛꯑꯒ ꯇꯥꯃꯣ
ꯑꯗꯣ ꯑꯗꯨꯗꯗꯤ ꯄꯥꯁ ꯂꯥꯛꯏꯗꯨ ꯀꯩꯒꯤ
ꯑꯗꯨꯅꯦ ꯍꯥꯏꯁꯦ ꯑꯗꯨꯗꯅꯦ ꯑꯩꯁꯨ ꯀꯣꯛ ꯉꯥꯎꯋꯦ ꯍꯥꯏꯔꯤꯁꯦ ꯃꯥꯟꯅꯗꯦ ꯍꯥꯏꯕ ꯑꯗꯨꯗꯣ ꯑꯗꯨꯗꯤ ꯑꯗꯨꯃꯥꯏꯅ ꯇꯧꯋꯤ ꯑꯗꯣ ꯁꯪꯀꯔꯒꯤꯗꯨꯁꯨ ꯑꯩꯅ ꯍꯥꯏꯕꯤꯁꯤꯔꯥꯅ ꯈꯟꯕ ꯑꯗꯣ ꯑꯩꯁꯨ ꯑꯗꯨꯝ ꯃꯇꯝ ꯁꯪꯗ꯭ꯔꯦ ꯃꯥ ꯀꯣꯟꯅ ꯄ꯭ꯔꯥꯏꯌꯣꯔꯤ ꯋꯤꯀꯦꯜꯗꯔ ꯀꯩꯅꯣ ꯑꯣꯏꯅ ꯌꯦꯡꯉꯒ ꯇꯧꯕ ꯍꯥꯏꯗꯨꯅꯤ ꯃꯥꯥꯏꯗꯣ ꯅꯠꯇꯔ ꯑꯗꯨꯝ ꯃꯥꯖꯨ ꯃꯥꯁꯨ ꯊꯥꯁꯤ
ꯑꯗꯨꯃꯥꯏꯅ ꯌꯦꯡꯉꯨ ꯍꯦꯛ
ꯎꯝ ꯑꯗꯨꯗ ꯑꯩꯁꯦ ꯕꯂꯥꯔ ꯆꯠꯄ ꯍꯥꯏꯇꯥꯔꯦ ꯀꯔꯝꯕꯅ ꯆꯨꯝꯃꯤꯅꯣ ꯀꯔꯝꯕꯅ ꯂꯥꯛꯜꯂꯤꯅꯣ꯫ ꯈꯪꯉꯥꯛꯇꯕ ꯍꯥꯏꯇꯔꯦ꯫
ꯑꯗꯣ ꯀꯣꯂꯦꯖꯇꯗꯤ ꯕꯦꯒ ꯆꯠꯂꯦꯅ ꯂꯥꯛꯑꯕꯅꯤꯅ꯫ ꯑꯃ ꯑꯦꯛꯖꯥꯝꯗꯨ ꯅꯪ ꯕꯦꯛ ꯊꯥꯔꯨ ꯊꯥꯕꯒꯤ ꯔꯤꯖꯜꯇꯣ ꯃꯥꯜꯂꯦꯕ ꯊꯣꯏꯗꯣ꯫
ꯎꯝ ꯑꯗꯨꯃꯥꯏꯅ ꯆꯦ ꯉꯥꯟꯊꯣꯏꯅꯁꯨ ꯀꯕꯛ ꯈꯥꯏꯌꯦ ꯑꯗꯨꯗꯨꯒꯤ ꯑꯩꯁꯨ ꯍꯪꯕꯒꯤꯅꯤꯅ ꯑꯈꯣꯏ ꯕꯣꯠ ꯍꯪꯕꯅꯦ ꯑꯗꯨꯗ ꯃꯥꯅ ꯑꯃꯨꯛ ꯑꯦꯛꯖꯥꯝ ꯁꯨꯗꯣꯛꯇꯔꯤ ꯍꯥꯏꯗꯅ
ꯑꯥ꯫
ꯑꯗꯨꯗꯅꯤꯅ ꯍꯥꯏꯗꯤ ꯑ ꯑꯩꯅ ꯀꯩꯅꯣ ꯁꯤꯁꯦ ꯑꯩꯅ ꯐꯪꯗ ꯂꯩꯔꯤꯅꯦ ꯀꯅꯥꯗꯅꯣꯃ ꯇꯥꯝꯃꯣꯗꯔꯥ ꯆꯦꯉꯥꯟ ꯃꯣꯏ ꯏꯆꯦꯗꯨꯗꯔ ꯅꯠꯇ꯭ꯔꯒꯅ ꯚꯣꯠ ꯀꯥꯕꯗꯔ ꯅꯠꯇ꯭ꯔꯒꯅ ꯃꯣꯏꯒꯤ ꯗꯥꯥꯥ ꯥꯕꯣꯏꯗꯔꯥ ꯑꯃꯗꯤ ꯍꯪꯗꯤ ꯍꯪꯒꯤꯃꯤ ꯁꯤꯁꯦ ꯑꯩꯈꯣꯏꯅ ꯕꯦꯒꯇꯣ ꯊꯥꯔꯗꯤ ꯕꯦꯒꯁꯦ ꯄꯁ ꯆꯣꯟꯈꯤꯗꯣꯏꯔꯥ ꯍꯥꯏꯕꯗꯣ ꯑꯗꯣ ꯕꯦꯛ ꯆꯥꯈꯤꯕꯅꯤꯁꯦ ꯑꯗꯨꯝ ꯈꯪꯅꯤ ꯈꯣꯠꯅꯤꯅ ꯑꯗꯨꯝ ꯍꯥꯏꯕꯗꯣ
ꯎꯝ ꯑꯗꯨꯃꯥꯏꯅ ꯍꯥꯏꯕꯅꯤ ꯈꯪꯗ
ꯎꯝ ꯑꯗꯨꯒꯅꯦ
ꯇꯦꯅꯁꯨ ꯍꯥꯏꯌꯦ ꯈꯪꯏ ꯍꯥꯏ
ꯑꯗꯣ ꯑꯩꯒꯤꯗꯨꯗꯤ ꯀꯃꯥꯏꯅ ꯕꯦꯛꯀꯤ ꯀꯩꯝꯇ ꯌꯥꯎꯗ꯭ꯔꯦ ꯑꯗꯨꯝ ꯁꯤꯝꯄꯜ ꯄꯥꯁꯇ ꯑꯗꯨꯝ ꯌꯥꯎꯋꯦꯕꯀꯣ꯫
ꯍꯥ꯫
ꯑꯗꯨꯗ ꯑꯩꯅ ꯕꯂ꯭ꯔ ꯆꯥꯠꯄ ꯗꯤꯖꯤꯂꯣꯀꯔꯒꯤꯁꯤꯁꯨ ꯏꯁꯥꯒꯤ ꯗꯣꯀꯨꯃꯦꯟ ꯀꯩꯀ
ꯈꯪꯗꯦꯗ ꯄ꯭ꯔꯦꯛꯇꯤꯀꯦꯜꯒꯨꯝꯕꯩꯔ ꯑꯗꯣ ꯑꯩ ꯊꯝꯃꯒꯦꯀꯣ꯫
ꯍꯣꯏ ꯇꯃꯣ꯫